ꯑꯣ ꯇꯥꯏꯌꯦ
ꯀꯩꯇꯧꯔꯤꯅꯣ
ꯑꯦꯁꯥꯏꯟꯃꯦꯟ ꯏꯔꯝꯕꯅꯦ
ꯑꯣ ꯑꯈꯣꯏꯁꯨ ꯑꯦꯁꯥꯏꯟꯃꯦꯟꯒꯨꯝꯕ ꯏꯔꯒ ꯂꯩꯌꯦ
ꯑꯣ ꯌꯥꯝ ꯐꯩ ꯌꯥꯝ ꯐꯩꯌꯦ ꯑꯗꯨꯗꯤ
ꯍꯣꯏ ꯆꯞ ꯃꯥꯟꯅꯔꯦ ꯏꯕꯅꯤ
ꯑꯥ
ꯆꯥꯛꯗꯤ ꯆꯥꯔꯕ꯭ꯔꯣ
ꯑꯧ ꯆꯥꯔꯦ
ꯀꯩ ꯃꯊꯦꯜ ꯆꯥꯔꯤꯅꯣ
ꯎꯝ ꯉꯁꯤ ꯇꯤꯟ ꯐꯤꯁ ꯆꯥꯏꯌꯦ
ꯑꯥ ꯍꯥꯎꯔꯝꯒꯅꯤ ꯍꯥꯎꯔꯅꯤ ꯑꯗꯨꯗꯤ ꯍꯣꯢ
ꯅꯣꯏꯗꯤ ꯀꯩ ꯆꯥꯔꯒꯦ
ꯑꯩꯈꯣꯏꯗꯤ ꯉꯁꯤ ꯀꯩꯅꯣ ꯎꯝ ꯑꯣ ꯌꯤ ꯑ ꯌꯦꯔꯨꯝꯒ ꯑꯂꯨ ꯊꯣꯡꯃꯤꯟꯅꯔꯒ ꯆꯥꯏꯌꯦ
ꯑꯣ ꯌꯦꯔꯨꯝ ꯀꯔꯤ ꯍꯥꯎꯏꯅꯦ
ꯍꯣꯏ ꯍꯥꯎꯗꯤ ꯍꯥꯎꯋꯦ ꯑꯗꯨꯢꯁꯨ ꯅꯣꯏꯒꯤꯅ ꯍꯦꯟꯕ ꯍꯥꯎꯅꯤ
ꯑꯦ ꯍꯦ ꯍꯦ ꯆꯞ ꯃꯥꯟꯅꯩꯌꯦꯗ ꯃꯍꯥꯎꯗꯤ
ꯀꯔꯤ ꯇꯧ ꯀꯔꯤ ꯀꯔꯤ ꯇꯧꯕ꯭ꯔꯥ ꯉꯁꯤꯗꯤ
ꯉꯁꯤꯗꯤ ꯁꯤꯗꯤ ꯑꯩꯈꯣꯏꯗꯤ ꯀꯣꯂꯦꯖꯁꯨ ꯀꯥꯗꯕꯅꯤꯅ ꯉꯁꯤꯗꯤ ꯑꯌꯨꯛ ꯉꯟꯇꯥ ꯍꯧꯒꯠꯂꯦ ꯗꯨꯒ ꯃꯨꯛ ꯏꯃꯥꯟꯅꯕꯤꯁꯤꯡꯒ ꯋꯥꯔꯤ ꯁꯥꯟꯅꯩꯌꯦ ꯑꯗꯨꯒ ꯆꯥꯛ ꯆꯥꯔꯦ ꯐꯣꯟ ꯌꯦꯡꯉ ꯐꯝꯃꯦ ꯂꯣꯏꯔꯦ
ꯍꯥ ꯅꯣꯏ ꯐꯨꯠꯕꯣꯜ ꯌꯦꯡ ꯌꯦꯡꯗꯣꯏꯔꯥ
ꯉꯁꯤꯗꯤ ꯐꯨꯠꯕꯣꯜ ꯂꯩꯇꯕꯅꯤꯅ ꯌꯦꯡꯉꯔꯣꯏ
ꯑꯣ ꯅꯪꯗꯤ ꯌꯦꯡꯕ꯭ꯔꯥ ꯐꯨꯠꯕꯣꯜ
ꯎꯝ ꯄꯛ ꯌꯦꯡꯗꯦ
ꯑꯣ ꯉꯔꯥꯡꯗꯤ ꯌꯦꯡꯕ꯭ꯔꯥ
ꯎꯝ ꯉꯔꯥꯡ ꯌꯦꯡꯉꯦ
ꯅꯨꯡꯉꯥꯏꯕ꯭ꯔꯥ
ꯎꯝ ꯅꯨꯡꯉꯥꯏꯌꯦ
ꯑꯍꯥ
ꯑꯗꯨ ꯑꯩꯗꯤ ꯃꯇꯦꯛ ꯉꯥꯛꯇ ꯌꯦꯡꯕꯅꯦꯗ
ꯑꯣ ꯑꯩꯈꯣꯏꯁꯨ ꯉꯔꯉꯛꯇꯅꯦ ꯐꯨꯠꯕꯣꯜ ꯌꯥ ꯌꯦꯡꯕꯗꯣ ꯅꯍꯥꯟꯗꯤ ꯌꯦꯡꯅꯤꯡ ꯊꯋꯥꯢ ꯁꯨ ꯌꯥꯎ ꯌꯥꯎꯗꯦ ꯉꯔꯥꯡꯗꯣ ꯉꯔꯥꯡꯗꯤ ꯌꯦꯡꯉꯦ ꯎꯝ ꯎꯝ ꯅꯣꯡ ꯆꯨꯕ꯭ꯔꯥ
ꯑꯍꯥ ꯆꯨꯗꯦ
ꯑꯣ ꯅꯨꯡꯁꯥ ꯁꯥꯔꯝꯒꯅꯤ ꯑꯗꯨꯗꯤ
ꯎꯝ ꯍꯣꯏ ꯉꯁꯥꯏ ꯅꯨꯡꯊꯤꯜꯕꯨꯗꯤ ꯌꯥꯝ ꯁꯥꯏꯌꯦ ꯑꯗꯣ ꯍꯧꯖꯤꯛꯄꯨꯗꯤ ꯁꯥꯗꯦ
ꯑꯣ
ꯅꯣꯏꯗꯤ ꯀꯥꯏꯗ ꯂꯩꯕ꯭ꯔꯣ ꯌꯨꯝꯗ ꯂꯩꯕ꯭ꯔꯣ
ꯍꯣꯏ ꯌꯨꯝꯗ ꯂꯩ ꯑꯣ ꯌꯨꯝꯗ ꯂꯩꯌꯦ ꯍꯣꯏ ꯅꯣꯢꯁꯨ ꯌꯨꯝꯗ ꯂꯩꯕ꯭ꯔꯥ
ꯑꯍꯥ ꯌꯨꯝꯗ ꯂꯩꯇꯦ ꯑꯩꯗꯤ
ꯑꯣ
ꯌꯨꯝꯗ ꯂꯩꯕ ꯌꯥꯝ ꯅꯨꯡꯉꯥꯢꯔꯝꯅꯤꯀꯣ
ꯑꯩ ꯍꯣꯏ ꯅꯨꯡꯉꯥꯏꯕꯗꯤ ꯅꯨꯡꯉꯥꯏꯌꯦ ꯑꯗꯨꯕꯨ ꯎꯝ ꯃꯤꯒꯥꯁꯨ ꯄꯨꯨꯜꯂꯒꯥ ꯂꯩꯕꯁꯨ ꯅꯨꯡꯉꯥꯏꯌꯦ
ꯎꯝ
ꯄꯨꯡ ꯀꯌꯥꯒꯨꯝꯕꯗ ꯇꯨꯝꯗꯣꯏꯔ ꯅꯣꯏꯗꯤ ꯑꯗꯨꯗꯤ ꯍꯜꯂꯣ ꯇꯥꯕ꯭ꯔꯣ ꯍꯜꯂꯣ ꯇꯥꯕ꯭ꯔꯣ ꯑꯩꯅꯗꯤ ꯇꯥꯗ꯭ꯔꯦ ꯍꯜꯂꯣ ꯇꯥꯕ꯭ꯔꯣ ꯌꯥ ꯅꯦꯠꯋꯥ꯭ꯔꯛ ꯅꯨꯡꯉꯥꯏꯇꯕ ꯃꯥꯜꯂꯦ ꯇꯥꯗ꯭ꯔꯦ ꯍꯜꯂꯣ